ꯆꯔꯥꯕꯣ ꯆꯥꯔꯦ ꯆꯥꯔꯦ ꯅꯪ ꯀꯩꯗꯧꯔꯤꯅꯣ ꯆꯥꯛ ꯆꯥꯔꯦ ꯀꯩ ꯍꯦꯟꯖꯡ ꯆꯥꯒꯦ꯫ ꯑꯩꯈꯣꯏ ꯑꯍꯥꯎꯕ ꯆꯥꯏ ꯌꯦꯟ ꯊꯣꯡꯉꯦ ꯑꯩꯈꯣꯏ ꯊꯪꯅꯕꯤ ꯑꯉꯥꯡꯒꯤ ꯄꯗꯤꯅꯦꯅ
ꯑꯦ ꯑꯩ ꯏꯌꯥꯔꯄꯤꯁ ꯂꯩ ꯍꯧꯕꯅꯤ ꯀꯥꯏꯗ ꯁꯨꯅꯔꯕ ꯏꯌꯥꯔꯄꯤꯁ ꯑꯝꯇ ꯍꯥꯞꯈꯤꯒꯦ ꯀꯣ ꯑꯁ ꯈꯣꯟ ꯗꯥꯔꯖꯤꯡꯁꯦ ꯇꯥꯅꯤꯡꯗꯦꯍꯦ
ꯕꯤꯠꯗꯥꯏꯒꯤ ꯃꯤ ꯊ
ꯑꯧ ꯑ ꯁꯛꯇꯣꯛꯈ꯭ꯔꯒꯅꯦ ꯀꯣꯟꯅ ꯇꯥꯅꯤꯡꯗꯦꯕ ꯍꯦꯛꯛꯇ
ꯎꯝ ꯎꯝ ꯑꯩ ꯏꯁꯥꯒꯤ ꯏ ꯈꯣꯟꯗꯣ ꯑꯝꯇ ꯇꯥ ꯂꯩꯔꯝꯕꯗꯣ
ꯑꯗꯨꯅꯤ ꯇꯤꯡ ꯇꯥꯔꯒ ꯍꯩꯅꯗꯦꯕ
ꯊꯦꯡꯀꯨ ꯅꯪ ꯑꯇꯩ ꯀꯔꯤ ꯂꯩꯍꯧꯔꯤꯒꯦ ꯁ꯭ꯋꯥꯏꯗ ꯂꯩꯍꯧꯗ꯭ꯔꯕ ꯑꯩ ꯈꯥꯕꯩꯒ ꯇꯧꯔꯃ ꯅꯪꯗꯤ ꯈꯤꯇꯪ ꯆꯥꯔꯒꯦ
ꯑꯩꯈꯣꯏꯁꯨꯦ ꯑꯍꯥꯎꯕ ꯆꯥꯏ ꯉꯁꯤꯗꯤ ꯌꯦꯟ ꯆꯥꯏ ꯌꯦꯟ ꯅꯨꯃꯤꯠ ꯇꯥꯔꯦ ꯄꯨꯟꯅ ꯆꯊꯣꯛ
ꯑꯁꯤꯁ ꯎꯝ ꯇꯧꯗꯣꯏ ꯃꯥ ꯏꯇꯥꯥꯅꯤ ꯈꯟꯕꯗꯅꯦ ꯑꯇꯟꯕ ꯑꯃ ꯄꯣꯛꯑꯦ ꯍꯧꯖꯤꯛ ꯒꯣꯗ꯭ꯔꯣꯡ ꯍꯦꯛꯇ ꯇꯨꯝꯈꯤ ꯅꯤꯡꯕꯤ ꯁ ꯍꯥꯏꯁꯇꯦ
ꯑꯗꯨꯅꯦ ꯑꯗꯨꯏ ꯏꯁꯇꯦꯖꯇꯨ ꯑꯣꯏꯔꯦ
ꯕ꯭ꯔꯁ ꯇꯧꯔ ꯃꯥꯏ ꯇꯥꯔꯒ ꯃꯥꯏ ꯑꯃꯨꯛ ꯇꯩꯒꯗꯕꯗꯣ ꯍꯦ ꯇꯟꯈ꯭ꯔꯦ
ꯑꯁꯦꯡꯕ ꯑꯩꯗꯤ ꯃꯥꯏꯗꯣ ꯍꯜꯂꯛꯄꯗ ꯇꯥꯈ꯭ꯔꯕꯅꯦ ꯍꯧꯖꯤꯛ ꯃꯨꯛ ꯏꯟꯖꯥꯡ ꯊꯣꯡꯉꯨꯕꯒꯤ ꯁꯨꯝ ꯇꯥꯅꯤꯡꯕꯗꯨ ꯈꯔ
ꯎꯝ ꯌꯦꯟꯁꯥꯡ ꯊꯣꯡꯕꯅꯤ ꯅ ꯊꯥꯎꯅ
ꯍꯣꯏ ꯑꯗꯩꯗꯤ ꯈꯨꯠꯨꯁꯨ ꯁꯥꯏꯕ ꯃꯔꯣꯔꯣꯛ ꯄꯥꯏꯕꯒꯤ
ꯎꯝ
ꯀꯩꯅꯩꯅꯣ ꯑꯥ ꯀꯩ ꯍꯥꯏꯈꯦ ꯍꯌꯦꯡꯒꯤ ꯂꯥꯏ ꯈꯨꯔꯨꯝꯕꯗꯨꯕꯨ ꯃꯣꯏꯗꯣ ꯄꯨꯡ ꯀꯌꯥꯗꯒꯤꯩ ꯍꯧꯗꯣꯏꯖꯥꯠꯅꯣ
ꯈꯪꯗꯣꯏꯅꯦ ꯄꯨꯡ ꯀꯌꯥꯗꯒꯤ ꯑꯣꯏꯗꯣꯏꯖꯥꯠꯅꯣ
ꯄꯨꯡꯗꯣ ꯉꯟꯅꯔꯗꯤ ꯑꯌꯨꯛꯛꯇꯥꯛ ꯆꯥꯗ꯭ꯔꯤꯀꯥꯟꯗꯨꯗ ꯇꯨꯝ ꯍꯧꯒꯠꯂꯛꯑꯒ ꯑꯗꯨꯝ ꯍꯥꯏꯗꯤ ꯉꯟ ꯍꯧꯒꯠꯄ ꯉꯟꯅꯕꯨꯗꯤ ꯇꯧꯔꯣꯏꯗꯕꯅꯤꯅ ꯄꯨꯡ ꯇꯔꯦꯠ ꯅꯤꯄꯥꯜꯒꯤꯗꯨꯗ ꯍꯧꯒꯠꯄꯩꯗꯨꯗ ꯇꯔꯦꯠꯀꯨꯝꯕꯗ ꯍꯧꯒꯠꯂꯒ ꯏꯔꯨꯖꯔꯒ ꯆꯠꯅꯤꯡꯉꯗꯤ ꯐꯩꯗꯅ
ꯑꯥꯎꯝ ꯉꯟꯅ ꯆꯠꯊꯣꯛꯈ꯭ꯔꯗꯤ ꯐꯩꯗꯅ ꯆꯥꯛ ꯆꯥꯗ꯭ꯉꯩ ꯆꯠꯊꯣꯛꯈꯤꯅꯗꯤ ꯐꯩ ꯋꯥꯏꯁꯦ
ꯑꯗꯩꯗꯤ ꯆꯥꯛ ꯆꯥꯔꯒꯗꯤ ꯈꯨꯔꯨꯝꯅꯤꯡꯗꯦꯕ ꯂꯥꯏꯗꯣ ꯑꯃꯨꯛ
ꯑꯥꯎ ꯑꯩꯒꯤ ꯍꯦꯟꯅ ꯅ ꯆꯛꯆꯥꯥꯗꯉꯩꯗ ꯈꯨꯔꯨꯝꯊꯣꯛꯈ꯭ꯔ ꯐꯔꯅꯤꯉꯦ ꯈꯟꯕꯗꯣ
ꯍꯣꯏ
ꯅꯥꯊꯣꯡꯁꯤꯗꯤ ꯁꯕꯥꯛ ꯈꯥꯛꯇꯅ ꯂꯩꯔꯝꯃꯦꯦ ꯊꯣꯡꯁꯦ ꯑꯝꯇ ꯂꯣꯟꯁꯤꯜꯂꯨꯒ
ꯑꯣ ꯀꯩꯅꯣꯒꯤ ꯊꯣꯡ ꯁꯤ ꯃꯄꯥꯟꯒꯤꯗꯣ ꯑꯣ ꯃꯣꯏ ꯆꯠꯈꯤꯕꯩ ꯑꯣꯏꯔꯝꯒꯅꯤ ꯁꯥꯔꯖꯧ
ꯎꯝ ꯁꯤꯁꯦ ꯑꯩꯈꯣꯏꯅ ꯁꯣꯝꯗꯒꯤ ꯆꯤꯡꯕꯁꯤꯗ ꯚꯥꯞꯠꯇꯦ ꯁꯣꯝꯗ ꯊꯑꯣꯣꯡꯁꯦ ꯁꯣꯝꯅꯁꯨ ꯆꯤꯡꯌꯥ ꯁꯣꯝꯅꯁꯨ ꯆꯤꯡꯌꯥ ꯇꯧꯕꯁꯦ ꯏꯕ ꯂ
ꯅꯥꯇꯣꯡꯒ ꯂꯣꯏ ꯐꯨꯜꯂꯦ ꯑꯩꯁꯨ ꯍꯩ ꯆ ꯆꯖꯥꯗꯁꯨ ꯁꯥꯖꯤꯟꯈ꯭ꯔꯦ
ꯍ ꯍꯩ ꯆꯥꯊꯈꯨꯔꯒ ꯑꯃ ꯆꯥꯆꯟꯈꯨꯔꯒ ꯀꯔꯝꯕ ꯐꯤꯕꯝ ꯑꯣꯏꯔꯛꯇꯣꯏꯅꯣ ꯈꯥꯡꯗꯦ ꯑ ꯂꯩꯕꯈꯩꯅꯦ ꯉ ꯁꯤ ꯆꯥꯥꯁꯟꯜꯂꯤ ꯆꯥꯛ ꯈꯔ ꯆꯥꯥꯁꯟ ꯈꯔ ꯈꯔ ꯐꯅꯤ ꯏꯂꯥ ꯅꯪ ꯭ꯂꯁ ꯇꯧꯔꯕ꯭ꯔꯣ ꯑꯩ ꯏꯁꯤꯡ ꯌꯥꯝꯕ ꯂꯥꯛꯑꯦ ꯑꯩꯈꯣꯏ ꯃꯇꯝ ꯃꯥꯡꯍꯟꯗꯦ ꯏꯟꯗꯔꯥ
ꯇ ꯃꯍꯥꯟꯗꯗꯦ
ꯑ ꯑꯩꯈꯣꯏ ꯍꯧꯖꯤꯛ ꯋꯥꯔꯤ ꯁꯥꯟꯅꯩꯗꯅ ꯑꯩꯈꯣꯏ ꯁꯤꯗ ꯏꯁꯤꯡ ꯏꯁꯤꯡꯁꯦ ꯀꯨꯏꯅ ꯌꯥꯅꯒꯅꯤꯕ ꯑꯗꯨꯅ ꯌꯥꯔ ꯌꯥꯁꯂ ꯊꯝꯕ
ꯍꯣꯏꯅꯦ ꯑꯩꯁꯨ ꯀꯨꯝꯃꯛꯑꯅꯤ ꯍꯧꯖꯤꯛ
ꯃꯌꯥꯝ ꯑꯃ ꯃꯥꯡꯍꯜꯂꯨꯔꯒꯦ ꯑꯩ
ꯁꯥꯏ ꯄꯨꯡ ꯑ ꯃꯝꯗ꯭ꯔꯤ ꯀꯥꯗꯩ ꯃꯥꯡꯍꯟꯕꯗꯨꯅꯤ
ꯑꯗꯨꯅꯦ ꯏꯁ ꯉꯁꯥꯏ ꯒꯩ ꯅꯨꯡꯊꯤꯟ ꯅꯨꯡꯊꯤꯟꯗꯩꯅꯦ ꯑ- ꯆꯠꯈꯠꯂꯛꯏꯖꯦ ꯑꯩꯅ ꯑꯁꯣꯝꯗ ꯃꯨꯛ ꯆꯠ ꯑꯁꯣꯝꯗ ꯃꯨꯛ- ꯆꯠ
ꯍꯩ ꯑꯣ ꯆꯦ- ꯆꯦ ꯅꯥꯔꯤꯁ ꯑꯦꯝ ꯌꯨꯒꯤ ꯇ ꯑꯃ ꯍꯟꯗꯛ ꯁꯦꯂꯨꯟ ꯑꯅꯧꯕ ꯑꯃ ꯍꯥꯡꯕꯗꯣ
ꯑꯦꯝ ꯌꯨ ꯃꯅꯨꯡꯗ ꯑꯥ ꯑꯥ ꯑꯁꯣꯝ ꯅꯥꯀꯟꯒꯤꯗ
ꯎꯝ ꯑꯗꯨꯒꯤꯗꯣ ꯑꯗꯨꯏꯗꯣ ꯂꯨꯄꯥ ꯆꯍꯨꯝ ꯂꯧꯋꯦ ꯍꯥꯏꯌꯦ ꯁꯝ ꯀꯛꯄ ꯁꯣꯅꯤꯌꯥ ꯉꯁꯥꯏ ꯀꯛ ꯑ ꯁꯣꯅꯤꯌꯥ ꯉꯁꯥꯏ ꯀꯛꯑꯦꯌꯦ ꯈꯤ- ꯇꯪꯈꯛ ꯃꯥꯏꯕꯨꯗꯤ ꯌꯥꯝ ꯂꯧꯍꯧꯗꯦ ꯈꯤ- ꯈꯤꯇꯪ ꯈꯛꯇ ꯀꯛꯄꯒꯤ ꯂꯨꯄꯥ ꯆꯥꯝ ꯌꯥꯡꯈꯩ ꯑꯗꯨꯒ ꯄꯤꯁꯨꯝ ꯐꯣꯏꯕꯒ ꯆꯅꯤ ꯈꯛꯇ ꯂꯧꯍꯧꯋꯤꯌꯦ ꯑꯅꯤꯗꯨꯗ ꯇꯥ ꯑꯗ ꯂꯨꯄꯥ ꯀꯌꯥ ꯂꯧꯋꯦꯅ ꯈꯪꯗꯦ ꯍꯩꯕ ꯑ ꯁꯣꯅꯤꯌꯥꯗꯤ ꯃꯌꯥꯝ ꯀꯛꯄ ꯅꯠꯇꯕꯅꯤꯅ ꯈꯪꯗꯦ ꯑꯩꯅ ꯐꯖꯅ ꯀꯛꯄ ꯍꯩꯕ ꯃꯥꯟꯕ꯭ꯔꯣꯅ ꯍꯥꯏ ꯍꯩꯕꯗꯤ ꯃꯥꯜꯂꯦ ꯑꯗꯣ ꯑꯍꯟ ꯅꯠꯇꯦ ꯑꯩꯈꯣꯏꯒꯨꯝꯕ ꯕꯦꯁꯅꯤꯅ ꯍꯥꯏꯕꯀꯣ ꯁꯍ ꯎꯝꯗ ꯂꯨꯄꯥ- ꯀꯌꯥ ꯂꯧꯏ ꯍꯪꯕꯗ ꯆꯍꯨꯝ ꯂꯧꯏ ꯍꯥꯏꯌꯦ
ꯑꯗꯨꯝ ꯑꯝꯍꯥꯅꯤꯅꯦꯀꯣ
ꯎꯝ
ꯀꯩꯅꯣꯒꯤꯗꯨꯅ ꯆꯅꯤ ꯌꯥꯡꯈꯩ ꯂꯧꯕ ꯎꯝꯝ
ꯀꯩꯅꯣ ꯑꯗꯣ ꯍꯩ ꯍꯩꯇꯦ ꯗꯣ ꯈꯪꯗꯕꯅꯤꯅ ꯑꯈꯪꯕ ꯖꯣꯟꯁꯟꯗꯨꯗ ꯑꯦꯛꯖꯥꯝ ꯂꯣꯏꯔꯒ ꯑꯣꯏꯅ ꯀꯛꯄꯅ ꯐꯔꯦ
ꯑꯇꯣꯞꯄ ꯃꯤ ꯀꯛꯑꯔꯣꯏꯗꯕꯖꯥꯠꯂꯣ ꯅꯣꯏ ꯍꯧꯖꯤꯛꯀꯤ ꯀꯩꯅꯣꯗꯨ ꯃꯅꯨꯡꯗꯨꯗꯤ
ꯃꯣꯏꯗꯣ ꯍꯩꯗꯤ ꯍꯩꯔꯝꯗꯧꯗꯤ ꯃꯥꯂꯦ ꯍꯥꯏꯗꯤ ꯀꯩꯀꯥ ꯑꯇꯩꯁꯨ ꯀꯩꯀꯥ ꯃꯌꯥꯝꯁꯨ ꯌꯥꯎꯕꯅꯤꯅ
ꯎꯝ ꯑꯗꯣ ꯑꯗꯨꯃꯥꯏꯅ ꯍꯥꯏꯗꯤ ꯀꯩꯅꯣ ꯇꯧꯗꯕꯤꯗ ꯑꯗꯨꯋꯥꯏꯗ ꯍꯦꯛꯇ ꯐꯝꯖꯜꯂꯛꯄꯗꯨꯗꯤ ꯐꯝꯝ ꯎꯝ ꯐꯝꯖꯜꯂꯛꯑꯣꯏ-
ꯍꯣꯏ ꯐꯝꯖꯤꯜꯂꯛꯑꯣꯏꯕ ꯑꯗꯨꯒꯤ ꯍꯩꯔꯝ- ꯗꯧꯁꯨ ꯃꯥꯟꯕꯗꯣ ꯈꯟꯕꯅꯦ ꯑ ꯖꯣꯟꯁꯟꯗꯨꯅ ꯑꯃꯨꯛ ꯊꯣꯡ ꯍꯥꯡꯉꯤ ꯍꯥꯡꯗꯦꯗꯩ ꯊꯕꯛ ꯑꯃꯖꯨ ꯍꯦꯛ ꯁꯤꯗꯅ ꯂꯝꯕꯤ ꯊꯣꯛꯏꯗꯅ ꯀꯣꯛ ꯍꯜꯂꯛꯄꯗ ꯀꯛꯂꯛ-
ꯍꯣꯏ ꯑꯁꯤ ꯆꯠꯄꯁꯤꯗꯗꯤ ꯑꯗꯨꯝ ꯂꯥꯛꯑꯕꯅꯤꯅ
ꯑꯦꯛꯖꯥꯝ ꯂꯣꯏꯔ ꯀꯣꯛ ꯀꯛꯊꯠꯂ ꯂꯣꯏꯔꯦ
ꯊꯛ ꯊꯛ ꯋꯥꯏꯁꯪꯅ
ꯋꯥꯔꯦ ꯍꯥꯏꯕ ꯁꯝꯖꯦ
ꯁꯣꯟꯗꯗꯤ ꯁꯝ ꯈꯥꯛꯎ ꯒꯥ ꯍꯥꯏ- ꯕꯤ ꯃꯤ ꯂꯩꯇ꯭ꯔꯣ
ꯑꯩ ꯋꯥꯔꯦ ꯁꯝꯗꯣ ꯍꯟꯗꯛ ꯑꯝꯇ ꯈꯔ ꯇꯦꯟꯅ ꯀꯛꯊꯠꯀꯦ ꯌꯥꯝ ꯇꯦꯜꯂꯕꯨꯗꯤ ꯊꯤꯅꯤ ꯌꯥꯝ ꯇꯦꯟꯕꯤ ꯅꯠꯇꯕꯤꯗ ꯅꯪꯒꯤ- ꯑꯗꯨꯃꯨꯛ ꯆꯥꯡ ꯑꯗꯨꯋꯥꯏ ꯑꯗꯩ ꯈꯤꯇꯪ ꯇꯦꯟꯕ꯭ꯔꯥ ꯑꯗꯨꯋꯥꯏꯃꯨꯛ ꯑꯣꯏꯕ꯭ꯔ
ꯇꯦꯟ ꯃꯟꯈ꯭ꯔꯦꯗ ꯍꯧꯖꯤꯛ
ꯍꯣꯏ ꯑꯗꯨꯅꯦ ꯁꯨꯃꯥꯏꯅ ꯍꯥꯏꯗꯣꯏꯅꯦ ꯃꯤꯅ ꯂꯤꯗ ꯂꯤꯔꯛꯑꯗꯤ ꯁꯝ ꯀꯠꯂꯛꯑꯅꯤꯅ ꯃꯤꯅꯣꯛ ꯃꯩꯁꯥ ꯌꯥꯝ ꯂꯥꯡꯗꯣꯏꯅ ꯁꯝ ꯀꯛꯎꯔꯗꯤ ꯃꯤꯒꯤ ꯁꯃꯥꯖꯀꯤ
ꯑꯩꯗꯤ ꯂꯨ ꯀꯣꯛꯊꯣꯛꯅꯤꯡ ꯉꯦ ꯍꯥꯏꯕ
ꯀꯅꯥꯅꯣ ꯂꯨꯕꯨ ꯑꯝꯇ ꯀꯣꯛꯁꯤ ꯍꯥꯏꯕꯗ
ꯍꯥꯏꯅꯈꯤꯕꯅꯤ ꯑꯗꯨ ꯑꯩꯁꯨꯨ ꯀꯣꯛꯅꯤꯡꯉꯦ ꯍꯥꯏꯕ ꯑꯩꯗꯣ
ꯀꯩꯒꯤ
ꯁꯝꯗꯣ ꯑꯝꯇ ꯇ ꯀꯛꯊꯠꯂꯗꯤ ꯈꯔ ꯈꯔꯒ
ꯏꯁ ꯅꯪ ꯁꯝ ꯌꯥꯝꯗꯕ ꯑꯣꯏꯗꯦꯗ
ꯏꯁ ꯑꯗꯣ ꯄꯥꯏꯔꯨꯀꯥꯟꯗꯗꯤ ꯌꯥꯝꯗꯕꯅꯤ ꯍꯟꯕꯒꯤ ꯈꯔ ꯌꯥꯝꯕ ꯃꯥꯟꯕ ꯂꯩꯅꯤ
ꯐꯟꯕꯩꯔ
ꯎꯝ ꯐꯥꯟꯕꯒꯤ
ꯑꯦ ꯅꯪ ꯁꯔꯖꯨꯒꯤ ꯗ꯭ꯔꯦꯁ ꯂꯧꯍꯧꯗ꯭ꯔꯦ ꯍꯌꯦꯡ ꯂꯧꯒꯗ꯭ꯔꯣ
ꯑ ꯍꯌꯦꯡ ꯂꯧꯔꯒꯦ
ꯑꯦ ꯑꯩꯁꯨ ꯗ꯭ꯔꯦꯁ ꯑꯝꯇ ꯌꯦꯡꯒꯦ
ꯌꯦꯡꯉꯣ ꯍꯣꯏ ꯅꯪꯉꯣꯟꯗ ꯅꯠꯇ꯭ꯔꯣ ꯋꯥꯏꯠ ꯂꯩꯌꯦ ꯍꯥꯏꯈꯤꯕ ꯂꯪꯕ
ꯃꯥꯅꯦ ꯌꯦꯡꯒꯦ ꯌꯦꯡꯒꯦ ꯋꯥꯍꯦꯠꯇꯣ ꯂꯩ ꯂꯩ
ꯑꯩ ꯍꯧꯖꯤꯛ ꯂꯧꯕ ꯀꯥꯔꯛꯁꯤꯔ ꯈꯪꯗꯦ ꯑꯣꯕ꯭ꯔ ꯁꯣ ꯀꯨꯟꯃꯨꯛꯇ ꯑꯃꯛꯇ ꯅꯪ ꯀꯨꯝꯃꯛ ꯄꯗ ꯄꯨꯔꯛꯕꯣ ꯑꯗꯨꯗꯤ
ꯑꯩ ꯀꯨꯝꯃꯛꯄꯗ ꯄꯨꯔꯛꯁꯨ ꯌꯥꯏ
ꯎꯝ ꯀꯥꯔꯛꯇ꯭ꯔꯒꯦ ꯆꯥꯔꯤꯕꯁꯤꯡꯁꯤꯒ ꯃꯥꯅꯦ ꯅꯪ ꯀꯨꯝꯃꯛꯀꯗꯕ ꯂꯩꯔꯕꯅꯤꯅ
ꯑꯩꯀꯨꯝꯃꯛꯀꯅꯤ
ꯑꯗꯨꯗꯤ ꯄꯥꯏꯕꯤꯔꯛ ꯎ
ꯄꯥꯏꯕꯤꯔꯛꯀꯦ
ꯐꯨꯔꯤꯠ ꯍꯥꯏꯁꯤꯗ ꯃꯇꯦꯛ ꯑꯃ ꯍꯟꯗꯣꯛꯄ ꯑꯃ ꯌꯥꯎꯋꯦꯕ ꯑꯗꯨ ꯎꯝ ꯑꯉꯧꯕꯗꯣ ꯂꯤꯠ ꯂꯤꯠꯀꯦ ꯑꯇꯩ ꯂꯤꯠꯉꯥꯏ ꯑꯇ ꯄꯨꯔꯛꯇꯤꯌꯦ ꯀꯩꯅꯣꯗꯣ ꯄꯨꯔꯛꯇꯦ ꯑꯥ ꯀꯔꯤꯕ ꯕ꯭ꯂꯥꯎꯁ ꯇꯣꯞꯇꯣ ꯑꯃꯠꯇ ꯄꯨꯔꯛꯇꯤꯌꯦ ꯑꯩꯒꯤ ꯕꯣꯜꯁꯤꯗꯤ ꯀꯗꯥꯏꯗ ꯊꯦꯠꯀꯅꯤ ꯉꯁꯥꯏ ꯅꯪꯅ ꯄꯤꯔꯛꯄꯁꯤꯗꯤ ꯍꯨꯝꯍꯨꯝ ꯉꯥꯗꯤ ꯀꯗꯥꯏꯗ ꯊꯦꯠ ꯄꯤꯒꯅꯤ ꯁꯤꯗꯤ
ꯀꯔꯥꯏꯗꯅꯣ ꯌꯨꯡꯖꯤꯜꯂꯣ
ꯏꯃꯥ ꯇꯥꯒꯔꯦ
ꯑꯩꯒꯤ ꯍꯌꯦꯡ ꯀꯩꯅꯣ ꯑꯁꯨꯕ ꯐꯤꯔꯣꯟ ꯑꯁꯨꯕ ꯂꯩꯕꯔ ꯌꯦꯡ ꯀꯦ ꯂꯥꯏꯈꯨꯔꯝ ꯆꯠꯂꯨꯔꯦ ꯂꯩꯗꯤ ꯂꯩꯗ ꯑꯁꯨꯨꯕꯗꯤ
ꯇꯦꯕꯜ ꯇꯦꯕꯜꯒꯤ ꯀꯩꯅꯣꯒꯤꯁꯤꯗ ꯊꯝ ꯑꯥ ꯄꯦꯟꯒꯩꯒꯩ ꯃꯐꯝꯁꯤꯗ ꯍꯥꯞꯆꯟꯒꯤꯁꯤ ꯃꯃꯥꯡꯉꯁꯤꯗ ꯑꯩꯒꯤ ꯍꯩꯌꯦ ꯂꯥꯎꯅ
ꯁꯥꯏ ꯌꯥꯝ ꯁꯥꯏ ꯀꯩꯅꯣ ꯁꯤꯁꯤꯅ ꯏꯁꯥ ꯁꯥꯕ꯭ꯔꯥ ꯈꯪꯗꯦ
ꯍꯧꯖꯤꯛꯄꯨ ꯏꯔꯨꯖꯔꯕꯁꯨ ꯅꯨꯡꯉꯥꯏꯔꯣꯏ ꯆꯥꯛ ꯇꯞ ꯇꯥꯏ ꯆꯥꯁꯜꯂꯒ
ꯑꯁ ꯅꯥꯅꯤꯀꯣ ꯍꯧꯖꯤꯛ ꯂꯨꯖꯔꯗꯤ ꯅꯥꯅꯤꯡ ꯅꯥꯅꯤꯡ ꯅꯤꯡ ꯈꯔ ꯈ ꯂꯩꯕꯒ ꯈꯅꯥꯎꯒꯨꯝꯕꯁꯤꯅ
ꯍꯩꯒꯗ ꯑꯁꯪꯕꯁꯤ ꯏꯁꯥꯁꯤꯗꯤ ꯅꯞꯄꯅ ꯌꯥꯗ꯭ꯔꯦ ꯑꯋꯣꯏꯕ ꯑꯁ ꯉꯁꯥꯏ ꯑꯥ ꯆꯠꯂꯨꯕꯗꯣ ꯑꯗꯨꯒ ꯑꯗꯩ ꯁꯤꯗ ꯑꯃꯨꯛꯀ ꯀꯩꯅꯣ ꯇꯧꯁꯤ ꯊꯨꯝ ꯂꯩꯒ
ꯑꯩ ꯉꯁꯥꯏꯗꯒꯤꯩ ꯅꯣꯛꯇꯅ ꯈꯣꯠꯇ ꯇꯠꯅꯇꯩꯁꯨ ꯁꯥꯒꯠꯂꯤꯕꯅꯤ ꯏꯁꯥꯥꯖꯦ
ꯃꯤꯅꯝꯕ ꯑ ꯅꯣꯛꯀꯅꯨꯅꯦꯍꯦ
ꯑꯩꯒꯤ ꯐꯤ ꯑꯁꯨꯕ ꯂꯩ ꯌꯥ
ꯂꯔꯦꯟꯗꯤꯅꯤ ꯀꯔ ꯌꯥꯗꯪ ꯅꯣꯛꯅꯔꯦ
ꯃꯣꯏ ꯑꯗꯨꯅꯤ ꯀꯩꯀꯥꯏ ꯁꯃꯥꯖꯀꯤ
ꯍꯤ ꯔꯦꯗ
ꯑꯩꯒꯤ ꯐꯅꯦꯛꯇꯨꯅ ꯈꯔ ꯍꯥꯏ ꯗꯠꯈ꯭ꯔꯦ ꯂꯥ꯫ꯇꯥꯁꯔꯣꯝꯗꯗꯤ ꯁꯦꯠ ꯉꯥꯏ
ꯑꯩ ꯐꯅꯦꯛ ꯅꯍꯥꯟ ꯄꯨꯁꯄꯥꯅ ꯁꯦꯠꯂꯨꯕꯤ ꯄꯨꯁꯄꯥꯅ ꯁꯨꯔꯛꯄꯤꯗꯣ ꯑꯗꯨ ꯁꯦꯠ ꯌꯥꯅꯤ ꯖꯅꯦ ꯀꯩꯁꯨ ꯀ ꯍꯥꯏꯗꯤ
ꯑꯩꯗꯤ ꯐꯅꯦꯛ ꯐꯅꯦꯛ ꯑꯝꯇ ꯂꯩꯇꯦ
ꯐꯤ ꯐꯤ ꯗꯤ ꯐꯤꯗꯤ ꯅꯍꯥꯟ ꯃꯨꯛꯇ ꯄꯨꯁꯄꯥ ꯍꯣꯏ ꯆꯠꯂꯨꯕꯒꯤ ꯁꯣꯔꯥꯠꯀꯤ ꯐꯤ ꯑꯗꯨ ꯌꯥꯜꯂꯔꯣꯏ
ꯑꯩꯗꯤ ꯑꯗꯨ ꯀꯩꯅꯣꯗ ꯂꯩꯈ꯭ꯔꯦ ꯑꯥ ꯀꯩꯅꯣꯗ
ꯇꯥꯏ
ꯑꯩꯗꯤ ꯐꯅꯦꯛꯇꯣ ꯍꯥꯏꯩꯅꯣꯏꯗ ꯄꯤꯈ꯭ꯔꯦ ꯑꯥ ꯍꯣꯁꯇꯦꯜ ꯅꯝꯕꯔ ꯋꯥꯟꯗ ꯂꯩꯈ꯭ꯔꯦ
ꯍꯥꯥ
ꯍꯣꯁꯇꯦꯜ ꯅꯝꯕꯔ ꯋꯥꯟꯗ ꯂꯩꯈ꯭ꯔꯦ ꯐꯅꯦꯛ
ꯎꯝ ꯐꯅꯦꯛ ꯑꯝꯇ ꯂꯩꯇ꯭ꯔꯕꯣ ꯑꯩꯉꯣꯟꯗ ꯐꯅꯦꯛ ꯁ꯭ꯋꯥꯏꯗ ꯑꯃ ꯑꯅꯤꯗꯤ ꯂꯩꯔꯦ ꯍꯟꯗꯛꯇꯤ ꯂꯩꯗꯤ ꯂꯩꯔꯦ ꯑꯗꯣ ꯑꯁꯤ ꯁꯨꯝꯕꯨ ꯦꯁ ꯃ ꯃꯇꯝ ꯅꯨꯗ ꯅꯅꯃꯃꯦ
ꯅꯠꯇꯦ ꯀꯩꯅꯣꯔꯕ ꯎꯝ ꯃꯨꯒꯥꯗꯤ ꯁꯨꯅꯗꯦꯗꯅ
ꯃꯨꯒꯥꯗ ꯗꯤ ꯍꯦꯟꯕꯤ ꯍꯥꯏꯕꯔꯥ ꯑꯗꯨ ꯑꯣꯏꯔꯝꯒꯅꯤꯅꯦ ꯁꯤꯒꯤ ꯀꯥꯡꯕꯨꯁꯤ ꯇꯨ ꯉꯁꯥꯏꯒꯤ ꯑꯩꯅ ꯄꯨꯊꯣꯛꯑꯝꯃꯤ ꯀꯥꯡꯕꯨꯗꯨꯅꯦ ꯑꯩꯅ ꯍꯥꯏꯁꯦ
ꯍꯥꯏꯒꯤꯗꯣ ꯌꯦꯡꯉꯒꯦ ꯑꯩ
ꯈꯪꯗꯦ ꯑꯃꯗꯤ ꯕꯤꯗ꯭ꯌꯥ ꯁꯦꯛꯀꯅꯤ ꯍꯥꯏꯕ꯭ꯔꯥ ꯕꯤꯗ꯭ꯌꯥꯏꯁꯨ ꯑꯃ ꯑꯅꯤ ꯂꯩꯈꯤꯗꯥꯏꯅꯦ ꯉꯁꯥꯏ
ꯂꯩꯏ ꯀ꯭ꯔ
ꯁꯤꯁꯤꯒ ꯏ ꯑ
ꯑꯩ ꯍꯧꯖꯤꯛ ꯂꯪ ꯄꯨꯗꯕ ꯂꯥꯛꯑꯒ ꯕ꯭ꯔꯁ ꯇꯧ ꯂꯥꯛꯄꯗꯣ ꯑꯗꯨꯗ ꯌꯦꯡꯒꯦ
ꯍꯧꯖꯤꯛꯀꯤꯗ ꯌꯥꯔꯦ ꯊꯕ ꯀꯨꯟ ꯊ ꯏꯔꯒ ꯑꯝꯇ ꯇꯧꯕꯤꯌꯨ
ꯐꯤ ꯁꯨꯅꯕꯁꯨ ꯂꯥꯛꯏ ꯐꯤꯁꯦ ꯍꯌꯦꯡ ꯁꯨꯔꯅꯤ ꯋꯥꯏ ꯄꯨꯣꯛ ꯊꯟꯃꯟꯗꯅ ꯌꯦꯇꯨꯝꯗꯤ ꯂꯩꯕ꯭ꯔꯣ ꯑꯣ ꯌꯦꯇꯨꯝ ꯄꯨꯔꯛꯔꯣꯏꯒꯦ ꯑꯗꯨꯗꯤ
ꯄꯨꯔꯛꯔꯨꯔ ꯅ ꯁꯤ ꯕ꯭ꯂꯦꯛꯀ ꯒ꯭ꯔꯤꯟꯒꯗꯤ ꯂꯩꯕ ꯋꯥꯏꯠꯇꯣ ꯂꯩꯇꯕ ꯑꯩꯅ
ꯋꯥꯏꯠ ꯋꯥꯏꯠ ꯄꯨꯔꯛꯑꯒꯦ
ꯁ ꯇꯗ ꯀꯅ ꯄꯠꯇꯦ
ꯑꯩꯁꯨ ꯕ꯭ꯔꯁ ꯇꯧꯔꯅꯤ ꯄꯨꯝꯃꯛꯑꯅꯤ ꯍꯧꯖꯤꯛ ꯔꯁꯥ ꯎꯕ ꯀ
ꯀ ꯑꯐꯕ ꯏꯁꯤꯡ ꯌꯥꯁꯟꯈ꯭ꯔꯦ ꯍꯧꯖꯤꯛ
ꯍꯧꯖꯤꯛ ꯃꯇꯝ ꯁꯦꯚꯤꯡ ꯇꯥꯏ ꯃꯤꯅꯤꯁ ꯃꯤꯅꯤꯁꯦ ꯍꯥꯏꯩꯕ
ꯑꯩꯥꯏ ꯃ ꯃꯉꯥꯟꯗꯨꯔ
ꯌꯥ ꯁꯔꯒꯦ ꯌꯦꯟ ꯌꯥꯔ ꯌꯥ ꯃꯅꯤ
ꯍꯣꯠꯍꯜꯂꯒꯦ ꯃꯊꯟꯗ ꯅꯣꯏ ꯆꯝ ꯁꯣꯡ ꯊꯣꯡꯕꯗ ꯁꯤ ꯉꯀꯨꯞ ꯅꯄꯥꯛꯇꯁꯦ ꯍꯦꯛꯑꯣ ꯑꯗꯨꯝ ꯍꯦꯛꯅꯤꯡꯉꯅꯤ ꯏꯆꯦꯅ
ꯍꯦ